ꯀ꯭ꯔꯤ ꯇꯧꯕ꯭ꯔꯣ
ꯑꯩꯗꯣ ꯅꯪ ꯐꯣꯟ ꯇꯧꯔꯛꯄ ꯉꯥꯏꯁꯤꯔꯥ ꯑꯩ ꯑꯃꯨꯛ ꯇꯧꯁꯦꯔꯥꯅ ꯈꯜꯂꯝꯃꯤꯅꯤ
ꯆꯥꯛ ꯆꯥꯔꯕꯣ
ꯆꯥꯛ ꯆꯥꯗ꯭ꯔꯤꯌꯦ ꯆꯥꯛ ꯄꯨ ꯀꯅꯥꯟꯅ ꯆꯥꯟꯅꯕ꯭ꯔꯣ
ꯆꯥꯛ ꯆꯥꯛ ꯆꯥꯕ ꯍꯥꯏꯕꯁꯦ ꯌꯥꯗꯕ ꯖꯥꯠꯅꯤꯗ
ꯑꯣ ꯉꯁꯤꯗꯤ ꯀ꯭ꯔꯤ ꯇꯧꯒꯦꯔꯣ ꯅꯪ
ꯑꯩꯔꯣ
ꯑꯥꯎ
ꯑꯩꯗꯤ ꯉꯁꯤꯗꯤ ꯑꯩꯒꯤ ꯋꯥꯈꯜ ꯋꯥꯈꯜꯁꯦ ꯐ꯭ꯔꯤꯗ ꯂꯩꯍꯟꯒꯦꯅ ꯇꯧꯔꯝꯃꯤꯅꯦ
ꯑꯣ ꯑꯔꯦꯅꯦ ꯗꯨꯗꯤ
ꯅꯪꯗꯤ ꯀꯅꯥ ꯀꯅꯥꯒ ꯂꯩꯒꯦ?
ꯏꯃꯥꯟꯅꯕꯤ ꯈꯣꯏꯒ ꯂꯩꯌꯦꯗ ꯑꯩꯗꯤ꯫
ꯎꯡ ꯅꯨꯉꯥꯏꯅꯦ
ꯎꯝ ꯅꯨꯉꯥꯏꯌꯦ ꯍꯥꯏꯕ ꯇꯥꯔꯦ
ꯏꯁ ꯑꯣꯏꯔꯦꯅꯥ
ꯀꯔꯤꯔꯣ?
ꯅꯪ ꯆꯥꯛ ꯅꯪꯗꯤ ꯆꯥꯛ ꯆꯥꯔꯕꯣ?
ꯆꯥꯗ꯭ꯔꯤꯗ ꯑꯩꯈꯣꯏꯗꯤ ꯋꯥꯠꯂꯤ ꯆꯥꯒꯗꯧꯕ꯫
ꯍꯣꯔꯦꯟ ꯄꯨꯡ ꯀꯌꯥꯗ ꯆꯥꯒꯦ ꯍꯥꯏꯔꯣ?
ꯑꯈꯣꯏꯒꯤ ꯄꯨꯡ ꯕꯥꯔꯣꯍꯥꯢꯗ ꯑꯃ ꯑꯅꯤꯋꯥꯏꯗ ꯆꯥꯏꯌꯦ ꯑꯗꯨꯝ
ꯑꯣ ꯑꯣ
ꯑꯈꯣꯏꯗꯤ ꯊꯦꯡꯕꯅꯤꯗ
ꯑꯁ ꯑꯗꯨ ꯊꯦꯡꯅ ꯆꯥꯕꯗꯣ
ꯎꯝ
ꯐꯥꯎ ꯌꯥꯗꯕꯅꯦꯕ
ꯑꯣꯄꯥꯏ ꯂꯩꯇꯦ ꯊꯕꯛ ꯆꯠꯂꯒ ꯊꯕꯛ ꯍꯜꯂꯛꯈ꯭ꯔꯕ ꯀꯥꯟꯗ ꯆꯥꯕꯅꯦ꯫
ꯑꯩ ꯍ ꯅꯣꯏ ꯂꯩꯁꯥꯕꯤꯁꯤꯡꯅ ꯊꯕꯛꯀꯤ ꯊꯕꯛ ꯊꯕꯛ ꯊꯃꯛ ꯊꯃꯛ ꯊꯃꯛ ꯉꯥꯛꯇ
ꯑꯩꯅ ꯊꯕꯛ ꯐꯪꯗꯕꯁꯤꯅꯥ
ꯍꯪꯒꯥꯝ ꯆꯥꯕ ꯄꯦꯜꯂꯛꯑꯦ ꯊꯕꯛ ꯄꯥꯝꯃꯦ ꯑꯩꯁꯨ꯫
ꯑꯗꯣ ꯑꯩ ꯀꯩꯅꯣꯝꯗ ꯍꯪꯒꯦꯅꯦꯀꯣ
ꯍꯣꯏ ꯍꯣꯏ ꯍꯪꯉꯣ ꯍꯪꯉꯣ
ꯀ꯭ꯔꯤꯒꯨꯝꯕꯁꯦ
ꯑ
ꯅꯪ ꯅꯪꯗ ꯂꯨꯄꯥ ꯌꯥꯡꯈꯩ ꯂꯩꯔꯦꯕꯀꯣ
ꯑ
ꯑꯩ ꯑꯩꯉꯣꯟꯗꯁꯨ ꯌꯥꯡꯈꯩ ꯂꯩꯕ
ꯑꯗꯣ ꯏꯕꯥꯅꯤꯒꯤ ꯌꯥꯡꯈꯩꯗꯨꯅ ꯄꯨꯟꯁꯤꯜꯂꯒ ꯀꯣ
ꯑ
ꯆꯥ ꯑꯃ ꯁꯦꯝꯖꯦ ꯍꯥꯏꯒꯦ ꯇꯧꯕꯅꯦꯗ꯫
ꯌꯥꯏ ꯌꯥꯏ ꯌꯥꯏ ꯌꯥꯏ ꯏ
ꯑꯗꯨ ꯆꯥꯝꯃ ꯁꯦꯝꯕ ꯂꯣꯏꯔꯒ ꯑꯗꯨ ꯆꯥꯝꯃꯗꯨꯅꯀꯣ ꯃꯥꯅꯁꯨ ꯑꯃꯨꯛ ꯆꯅꯤ ꯁꯦꯝꯒꯦꯔꯥ ꯀꯩ ꯁꯦꯝꯒꯦꯔꯥ ꯁꯦꯝꯍꯧꯔꯁꯅꯨꯕ
ꯑꯣ
ꯑꯩ ꯑꯩ ꯑꯩꯅꯗꯤ ꯆꯥꯃ ꯈꯛꯇ ꯁꯦꯝꯅꯤꯡꯕ
ꯌꯥꯗ꯭ꯔꯦꯍꯦ ꯉꯁꯤꯁꯤꯗꯤ ꯇꯕ꯭ꯔꯣ
ꯑꯎ ꯇꯥꯏꯌꯦ
ꯑꯣ ꯑꯗꯨꯗꯣ
ꯑꯥ
ꯑꯁ ꯑꯩ ꯉꯁꯤꯗꯤ ꯐꯖꯅ ꯀꯩ ꯍꯥꯏꯁꯤꯔ ꯌꯥꯝꯃꯦ ꯀꯤꯎꯗ ꯂꯦꯞꯄꯦ
ꯀ꯭ꯌꯨꯗ
ꯑꯣ ꯁꯦꯡꯕꯩꯅꯤ ꯈꯨꯠ ꯈꯨꯌꯥꯝ ꯈꯨꯌꯥꯝ ꯉꯥꯏꯔꯤꯁꯦ ꯂꯣꯏꯔꯕꯣ ꯂꯣꯏꯔꯕ ꯍꯣꯟꯅ ꯑꯗꯨꯝ ꯍꯥꯏꯔꯒ ꯂꯩꯔꯦ
ꯋꯥ ꯉꯥꯡꯕꯁꯦ ꯈꯤꯇꯪ ꯅꯨꯡꯗꯤ ꯅꯨꯡꯉꯥꯏ ꯃꯥꯜꯂꯦ ꯑꯩꯉꯣꯟꯗꯁꯦ
ꯏꯁ ꯏꯁ ꯏꯁ ꯏꯁ
ꯑꯗꯣ ꯑꯩ ꯑꯃꯁꯨ ꯍꯪꯒꯦꯅꯦ ꯂꯩꯁꯥ ꯃꯆꯥ ꯂꯩꯁꯥꯕꯤ ꯃꯆꯥ ꯑꯣꯏꯔꯤꯀꯥꯟꯗꯗꯤꯀꯣ ꯃꯃꯥꯅꯁꯦ ꯐꯅꯦꯛ ꯁꯦꯠꯍꯟꯕꯅꯦꯕ
ꯑꯥ
ꯄꯩꯁꯥꯕꯤ ꯑꯃꯆꯥꯖꯤꯀꯥꯟ ꯃꯃꯥꯅ ꯃꯁꯛ ꯐꯖꯩꯌꯦꯟ ꯐꯅꯦꯛ ꯁꯦꯠ ꯁꯦꯍꯟꯕ ꯑꯗꯨ ꯆꯥꯎꯔꯛ ꯀꯥꯟꯗꯅ ꯒ꯭ꯌꯥꯃꯦꯟ ꯇꯥꯗꯕꯤ ꯏꯁꯇꯥꯏꯜꯗ ꯇꯧꯔꯒꯀꯣ ꯐꯅꯦꯛꯀꯁꯦ ꯂꯣꯏ ꯂꯧꯊꯣꯛꯑꯒ ꯆꯠꯈꯤꯕꯒꯟ ꯑꯗꯣ ꯀꯔꯤ ꯑꯣꯏ ꯀꯔꯤ ꯑꯣꯏꯔꯝꯒꯗꯧ ꯃꯥꯟꯒꯦ
ꯎꯝ ꯀ꯭ꯔꯤ ꯑꯣꯏꯗꯣꯗ ꯃꯥꯒꯦ ꯎꯝ ꯀ꯭ꯔꯤ ꯑꯁꯑꯦ ꯈꯪꯗꯦ
ꯍ
ꯑꯉꯥꯡꯗꯨꯗꯤ ꯐꯅꯦꯛ ꯁꯦꯠꯍꯜꯂꯦ ꯑꯗꯣ ꯆꯥꯎꯔꯒ ꯐꯅꯦꯛ ꯁꯦꯠꯇꯨꯕꯤ ꯂꯣꯏ ꯂꯧꯊꯣꯛꯑꯒ ꯆꯠꯈꯤꯕ ꯌꯥꯅꯤ
ꯈꯪꯗꯦ ꯑꯩꯗꯤ
ꯑ ꯅꯪ ꯕꯦꯝꯕꯨ ꯈꯪꯕ ꯅꯠꯇ꯭ꯔꯣ
ꯑꯥꯎ ꯕꯦꯝꯕꯨꯨꯕꯨꯗꯤ ꯈꯉꯦ
ꯕꯦꯝꯕꯨꯗꯣ ꯄꯤꯛꯂꯤꯉꯩꯗꯗꯤ ꯃꯥ ꯃꯥꯒꯤ ꯂꯩꯗꯅ ꯃꯈꯣꯛ ꯑꯃꯨ ꯃꯀꯨ ꯑ ꯑꯗꯨꯗꯣ ꯑꯗꯨꯗꯣ ꯄꯤꯛꯂꯤꯉꯥꯏꯗ ꯈꯛꯇꯅꯦꯕ ꯆꯥꯎꯔꯀꯥꯟꯗꯗꯤ ꯂꯩꯇꯦꯕ
ꯑ
ꯎꯝ
ꯅꯪ ꯅꯪꯁꯨ ꯌꯥꯏꯔꯦ
ꯑꯗꯣ ꯃꯃꯥ ꯃꯃꯥꯅꯀꯣ
ꯑ
ꯃꯆꯥꯅꯨꯄꯥꯁꯦ ꯂꯝ ꯍꯦꯟꯃꯜꯂꯦꯅ ꯈꯤꯇꯪ ꯉꯥꯡꯕꯤꯕ
ꯎꯝ
ꯑꯗꯣ ꯃꯆꯥꯅꯨꯄꯥꯁꯦ ꯁꯥꯎ ꯁꯥꯎꯔꯦꯕ꯫ ꯁꯥꯎꯃꯟꯗꯅ ꯃꯃꯥꯒꯤ ꯈꯨꯕꯥꯡꯅꯀꯣ ꯎꯄꯥꯛ ꯃꯥꯏꯒꯤ ꯃꯥꯏꯗ
ꯎꯡ
ꯃꯥꯒꯤ ꯃꯥꯏꯗ ꯈꯨꯄꯥꯛ ꯊꯥꯔꯒ ꯆꯠꯈ꯭ꯔꯦ꯫ ꯑꯗꯣ ꯁꯨꯡꯍꯟ ꯍꯜꯂꯛꯑꯔꯣꯏ ꯍꯥꯏꯌꯦ ꯑꯗꯨ ꯀꯩ ꯄꯣꯠ ꯑꯣꯏꯗꯣꯏꯔꯥ?
ꯎꯝ ꯀꯔꯤ ꯄꯣꯠ ꯑꯣꯏꯗꯣꯏꯔꯕꯣ
ꯎꯝ
ꯎꯝ ꯑꯃꯛꯀ ꯑꯃꯛꯀ ꯐꯖꯅ ꯍꯥꯏꯔꯣ ꯅꯪꯒꯤ ꯑ-ꯑꯃꯨꯛꯀ ꯑ ꯃꯤꯟ ꯑꯃꯨꯛꯀ ꯍꯥꯏꯔꯛꯑꯣꯅ
ꯑꯃꯨꯛ ꯑꯃꯨꯛꯀ
ꯑꯥ
ꯃꯃꯥꯅꯀꯣ ꯃꯃꯥꯅ ꯃꯆꯥꯅꯨꯄꯥꯁꯤ ꯂꯝ ꯍꯦꯟꯃꯜꯂꯦꯅ ꯀꯣ
ꯑꯣ
ꯈꯤꯇꯪ ꯆꯩꯕꯤꯕ ꯑꯗꯨ ꯆꯩꯕꯗꯨꯝ ꯃꯆꯥꯅꯨꯄꯥꯁꯦ ꯁꯥꯎꯔꯦ ꯑꯗꯨꯝ ꯃꯃꯥꯏꯒꯤ ꯃꯃꯥꯒꯤ ꯃꯥꯏꯗ ꯈꯨꯄꯥꯡ ꯊꯥꯔꯒ ꯆꯠꯈ꯭ꯔꯦꯕ ꯑꯩ ꯁꯨꯡꯍꯟ ꯍꯜꯂꯛꯑꯣꯅ ꯍꯥꯏꯔꯝꯈꯤꯕ ꯃꯥꯅ꯫
ꯑꯥ ꯑ
ꯑꯗꯣ ꯀꯩ ꯄꯣꯠꯁꯛ ꯑꯣꯏꯗꯣꯏꯔꯥ?
ꯍꯥ ꯈꯪꯗꯦꯗ ꯑꯥ
ꯑꯩ ꯍꯥꯏꯔꯒꯦꯀꯣ
ꯑꯝ
ꯃꯩꯈꯦꯠ
ꯃꯩꯛ ꯏ
ꯆꯨꯝꯗ꯭ꯔꯣ ꯃꯩꯈꯦꯠ ꯑꯆꯧꯕꯗꯨꯅ ꯃꯃꯥ ꯑꯣꯏꯔꯦꯗꯅ
ꯑꯖ
ꯑꯗꯨꯒ ꯑꯗꯨꯝ ꯆꯥ ꯄꯥꯗꯨꯅ ꯃꯃꯥꯏ ꯃꯃꯥꯒꯤ ꯃꯥꯏꯗ ꯈꯨꯄꯥꯡ ꯊꯥꯔꯦ ꯃꯩꯈꯦꯠꯇꯤ ꯑꯃꯔꯛ ꯊꯥꯈ꯭ꯔꯗꯤ ꯑꯃꯨꯛ ꯁꯤꯖꯤꯟꯅꯕ ꯌꯥꯗ꯭ꯔꯦꯗꯅ꯫
ꯑ
ꯑꯗꯨꯅꯦꯗꯅ
ꯑꯣ
ꯑꯣ
ꯑꯗꯣ ꯃꯥ ꯑꯃꯨꯛꯀ ꯍꯪꯉꯦ ꯃꯈꯣꯡ ꯃꯔꯤꯗꯤ ꯄꯥꯜꯂꯦꯕ ꯃꯥꯗꯣ
ꯑꯥ
ꯃꯥ ꯃꯈꯣꯡ ꯃꯔꯤꯗꯤ ꯄꯥꯟꯕꯥ ꯑꯗꯣ ꯃꯥꯅ ꯆꯠꯅꯤꯡꯕ ꯃꯐꯝꯖꯦ ꯫ ꯃꯥ ꯃꯊꯟꯇꯅꯗꯤ ꯆꯠꯄ ꯌꯥꯗꯕ ꯃꯥꯅ ꯆꯠꯅꯤꯡ ꯆꯠꯅꯤꯡꯕ ꯃꯠ ꯇꯝꯁꯦ ꯃꯥꯅ ꯆꯠꯄ ꯌꯥꯗ꯭ꯔꯦ ꯑꯗꯣ ꯃꯤꯅꯗꯤꯀꯣ꯫
ꯎꯝ
ꯃꯥꯕꯨꯗꯤ ꯅꯨꯡꯁꯤꯅ ꯑꯗꯨꯝ ꯃꯔꯛ ꯃꯔꯛꯇ ꯆꯠꯍꯟꯕ꯫
ꯑꯥ
ꯊꯟꯗꯟꯗꯤ ꯆꯠꯄ ꯌꯥꯗꯦꯕ ꯃꯥꯗꯤ ꯂꯦꯡꯕ ꯉꯝꯗꯕ꯫
ꯑꯗꯣ ꯀꯩ ꯄꯣꯠꯁꯛ ꯑꯣꯏꯗꯣꯏꯔꯣ꯫
ꯈꯪꯗꯦꯗ ꯅꯪꯒꯤ꯫
ꯑꯡ ꯫ ꯈꯪꯗ꯭ꯔꯕꯣ꯫
ꯈꯪꯗ꯭ꯔꯤꯗ
ꯑꯁ ꯅꯪ ꯄꯪꯃꯟꯕꯖꯤꯛꯇꯤ ꯇꯦꯕꯜꯅꯤ ꯀꯩꯔꯣ꯫
ꯑꯥ
ꯑ
ꯑꯥ
ꯑ ꯇꯦꯕꯜ ꯑꯩꯅ ꯍꯥꯏꯔꯤꯁꯦ ꯆꯨꯝꯗ꯭ꯔꯣ ꯑꯃꯨꯛ꯫ ꯈꯣꯡ ꯃꯔꯤꯗꯤ ꯄꯥꯜꯂꯦ ꯃꯥꯅ ꯆꯠ ꯃꯊꯟꯇꯅꯗꯤ ꯆꯠꯅꯤꯡꯕ ꯃꯐꯝ ꯃꯥ ꯆꯠꯄ ꯉꯝꯗꯦꯕ꯫
ꯑꯗꯨꯗꯤ ꯑꯥ ꯑꯥ ꯇꯦꯕꯜꯁꯨ ꯂꯩ ꯑꯗꯨꯗꯤ ꯆꯤꯌꯔꯁꯨ ꯂꯩ꯫
ꯑꯣꯜ ꯑꯠ ꯌꯥꯝ ꯂꯩꯔꯦ ꯅꯪ ꯑꯗꯨꯐꯥꯎ ꯑꯝꯇ ꯐꯥꯎ ꯍꯥꯏꯔꯛꯇꯦꯗꯅ꯫
ꯑꯃꯨꯛ ꯍꯡꯉ ꯀꯥꯟꯅꯑꯃꯨꯛ ꯈꯨꯡꯒ ꯍꯩꯒꯗꯔꯣ ꯫
ꯑꯁ ꯌꯥꯔꯅꯤ꯫ ꯉꯝꯖꯔꯣꯏ
ꯗꯨꯗꯤ ꯈ꯭ꯋꯥꯏꯗꯒꯤ ꯂꯥꯏꯕ ꯑꯃꯨꯛ ꯍꯪꯒꯦꯀꯣ꯫
ꯎꯝ
ꯆꯥꯔꯁꯨ ꯄ꯭ꯂꯦꯠ ꯑꯃ ꯆꯥꯗ꯭ꯔꯁꯨ ꯄ꯭ꯂꯦꯠ ꯑꯃ꯫
ꯍꯥ
ꯀꯩ ꯍꯥꯏꯁꯦꯔꯥ ꯆꯥꯞ ꯆꯥꯔ ꯑꯩꯈꯣꯏꯅ ꯆꯥꯗ꯭ꯔꯤꯉꯩꯗꯀꯣ꯫
ꯑꯥ
ꯄ꯭ꯂꯦꯠ ꯑꯃꯗ ꯊꯝꯖꯤꯟꯕꯁꯦ ꯑꯗꯨꯝ ꯄ꯭ꯂꯦꯠ ꯑꯃ ꯑꯣꯏꯔꯤꯗꯅ꯫ ꯆꯥꯕ ꯂꯣꯏꯔꯒ ꯗꯨꯝ ꯑꯃꯨꯛ ꯊꯝꯃꯁꯨ ꯆꯥ ꯂꯣꯏꯟ ꯆꯥꯕ ꯂꯣꯏꯔꯒ ꯑꯃꯨꯛ ꯊꯝꯃꯁꯨ ꯑꯃꯨꯛ ꯄ꯭ꯂꯦꯠ ꯑꯃ ꯊꯣꯛꯄ꯫
ꯎꯝ ꯎ ꯑ ꯔꯥꯏꯁ ꯫
ꯀꯩꯔꯥ ꯫
ꯔꯥꯏꯐ ꯆꯨꯝꯕ꯭ꯔꯥ ꯑꯍ
ꯀꯩ ꯒꯥꯏꯁ
ꯔꯥꯏꯐ
ꯔꯥꯏꯁ ꯑꯦ ꯆꯥꯛꯇꯤ ꯑꯈꯣꯏ ꯄ꯭ꯂꯦꯠ ꯑꯃꯗ ꯅꯪ ꯆꯛ ꯊꯡꯗꯣꯔꯣꯅꯦ ꯑꯗꯨꯛ ꯃꯠ ꯑꯃꯨꯛ ꯃꯊꯟꯗ ꯂꯩꯕ꯭ꯔꯥ ꯃꯨꯛ ꯃꯊꯟꯗ ꯊꯣꯛꯂꯛꯄ꯭ꯔꯅꯦ꯫ ꯈꯣꯏ ꯆꯥꯔꯗꯤ ꯄꯨꯨꯛ ꯃꯅꯨꯡꯗ ꯑꯗꯨꯝ ꯆꯪꯏ ꯎꯝ꯫ ꯂꯥꯜꯂꯦ ꯑꯩꯅ ꯍꯥꯏꯒꯦꯀꯣ꯫
ꯎꯝ
ꯊꯔꯣꯏ
ꯍꯥꯏꯔꯣ ꯑꯦ
ꯆꯨꯝꯗ꯭ꯔꯣ
ꯀꯩꯍꯤ ꯀꯔꯝꯍꯥꯏꯅ ꯊꯔꯤ
ꯑꯥ
ꯀ꯭ꯔꯝꯍꯥꯏꯅ ꯊꯔꯣꯏ ꯑꯣꯏꯕ꯭ꯔꯣ꯫
ꯑꯦ ꯊꯔꯣꯏꯗꯤ ꯑꯈꯣꯏꯅ ꯆꯨꯞꯄ ꯂꯣꯏꯔꯁꯨ ꯑꯗꯨꯝ ꯄ꯭ꯂꯦꯠ ꯑꯃꯨꯛꯇ ꯄ꯭ꯂꯦꯠ ꯑꯃꯗ ꯑꯃꯨꯛ ꯊꯝꯕꯗ ꯑꯃꯨꯛ ꯃꯥꯗꯤ ꯄ꯭ꯂꯦꯠ ꯑꯃ ꯑꯗꯨꯝ ꯊꯣꯛ ꯊꯣꯛꯇ꯭ꯔꯣ
ꯎꯝ ꯑꯣ ꯑ ꯑꯣ ꯑꯥ
ꯑꯁ ꯅꯪ ꯌꯥꯔꯣꯏꯗ ꯑꯩꯒ ꯋꯥꯔꯤ ꯁꯥꯔꯗꯤ ꯅꯪ